ꯅꯪ ꯆꯥꯛ ꯊꯣꯡꯕ ꯂꯣꯏꯔꯕꯣ ꯍꯥꯥ
ꯆꯞꯄꯦꯜ
ꯅꯪ ꯆꯥꯛ ꯊꯣꯡꯕ ꯂꯣꯏꯔꯕ꯭ꯔꯣ
ꯊꯣꯡꯉꯕ ꯅꯦ ꯗꯣꯜ
ꯑꯩꯁꯨ ꯂꯣꯏꯔꯛꯀꯗ꯭ꯔꯥ ꯍꯥꯏꯁꯤ ꯑꯩꯅ ꯂꯝꯖꯦꯜꯖꯦꯜꯂꯒ ꯊꯣꯡꯕꯅꯦ ꯃꯥ ꯀꯌꯥꯗꯤ ꯍꯧꯥꯎꯔꯝꯃꯣ
ꯑꯗꯋꯦ
ꯀꯟꯖꯥꯡ ꯊꯣꯡꯉꯤꯅꯣ ꯅꯣꯏꯒꯤ
ꯃꯤꯒꯤ ꯃꯆꯥꯅꯨꯄꯤ ꯑꯃꯁꯁꯨ ꯆꯦꯜꯂꯦ ꯉꯔꯥꯡ
ꯑ
ꯁꯔꯥꯡ ꯇꯤꯟꯒꯤꯗꯤ
ꯀꯂꯥꯏ ꯃꯖꯥꯅꯣ
ꯍꯥꯥ ꯑꯩꯅ ꯇꯨꯏꯁꯟ ꯇꯧꯔꯝꯕ ꯑꯉꯥꯡꯗꯨꯒꯤ ꯃꯆꯦꯗ ꯈꯪꯗꯔꯣ
ꯅꯪꯅꯥ ꯇꯨꯏꯁꯣꯟ ꯇꯧꯔꯝꯕ ꯑꯉꯥꯡ
ꯂꯝ ꯈꯔ ꯍꯦꯟꯕꯗꯣ
ꯂꯝꯈꯔ ꯍꯦꯟꯕ ꯀꯅꯥꯅꯣ ꯈꯪꯗꯦ ꯀꯅꯥꯏ ꯃꯥ ꯆꯅꯤ ꯍꯥꯏꯅꯣ
ꯏꯅꯥꯎꯕꯤ
ꯃꯃꯥꯗꯤ ꯀꯔꯤ ꯃꯃꯤꯡ ꯀꯧꯒꯦ
ꯏꯅꯥꯎꯕꯤ ꯍꯥꯏꯔꯒ ꯁꯟꯖꯤꯠꯀꯤ
ꯖꯤ ꯇ ꯑꯣ ꯑꯣ ꯑꯗꯨꯒꯤ ꯃꯆꯦ ꯑꯄꯤꯛ ꯄꯤꯕ ꯂꯩꯕꯗꯣ
ꯍꯣꯏ
ꯍꯩꯃꯥ
ꯍꯝ
ꯄꯇꯔꯨ ꯄꯤꯛꯄꯅꯦ
ꯄꯦꯜꯂꯦ ꯍꯥꯏꯁꯤꯅꯦ
ꯀꯗꯥꯏꯗ
ꯃꯣꯏꯔꯥꯡ ꯈꯣꯡ ꯍꯥꯏꯕꯔꯥ ꯀꯩꯅꯣꯝ ꯍꯥꯏ
ꯎꯝ ꯑꯦ ꯑꯉꯥꯡ ꯁꯤꯡꯁꯦ ꯅꯨꯡꯁꯤꯗꯥ ꯃꯣꯏꯅ ꯑꯩꯈꯣꯏ ꯑ ꯈꯜꯂꯝꯛꯒꯅꯤꯀꯣ ꯏꯁꯦ
ꯍꯥꯥ
ꯃꯣꯏꯅ ꯑꯩꯈꯣꯏ ꯕ ꯨ ꯑꯥ ꯈꯜꯂꯝꯒꯅꯦꯕ
ꯈꯜꯂꯝꯃꯅꯤ
ꯑ ꯌꯧꯈ꯭ꯔꯕꯤ
ꯅꯣꯏ ꯕꯦꯅꯤꯌꯥ ꯗꯤ ꯃꯊꯪ ꯆꯍꯤ ꯍꯣꯡꯉꯅꯤꯗ
ꯂꯥꯛ ꯑꯥꯕꯣ ꯑꯗꯨꯗꯨꯗ
ꯂꯥꯛꯇꯤ ꯂꯥꯛꯇ꯭ꯔꯤ ꯍꯥꯏꯗꯣ ꯃꯊꯪ ꯆꯍꯤꯒꯤ ꯖꯅꯋꯥꯔꯤꯗ ꯍꯣꯡꯉꯤ ꯍꯥꯏ
ꯀꯩꯒꯤꯅꯣ ꯃꯣꯏꯅ ꯍꯥꯏꯕꯗꯨ ꯍꯦꯛꯇ ꯂꯦꯞꯊꯣꯛꯏꯗꯨꯕꯣ ꯃꯤ
ꯈꯪꯗꯦ ꯍꯥꯏꯕꯁꯨ ꯂꯥꯛꯇ꯭ꯔꯤꯉꯩꯗ ꯑꯗꯨꯃꯥꯏꯅ ꯃꯤꯗꯒ ꯋꯥꯔꯤ ꯁꯥꯗꯣꯏꯒ ꯈꯪꯗꯦ ꯈꯣꯠ
ꯑꯗꯨꯅꯦ ꯑꯩꯅ ꯍꯥꯏꯅꯤꯡꯉꯤꯁꯦ ꯑꯗꯨꯁꯨ ꯍꯥꯏꯕꯗꯤ ꯂꯨꯍꯣꯡꯉꯅꯤꯅ ꯂꯦꯞꯄꯁꯨ ꯂꯩꯇꯦ ꯀꯔꯤꯝꯇ ꯂꯩꯇꯦ
ꯈꯪꯗꯤ
ꯑꯗꯨꯃꯥꯏꯅ ꯍꯥꯏꯔꯤꯗꯨꯕꯨ ꯀꯔꯤꯒꯤꯅꯣ ꯑꯃ ꯑꯣꯏꯅ
ꯃꯥꯒ ꯅꯪꯉ ꯀꯅꯥ ꯍꯟꯂꯤ
ꯏ ꯑꯩꯅꯥ ꯍꯜꯂꯦ ꯃꯥꯗꯤ ꯑꯥ ꯍꯥꯏꯜꯂꯦ
ꯀꯩꯅꯣ
ꯀꯩꯅꯤ ꯀꯇ꯭ꯔꯣ
ꯍꯣꯏ ꯑꯩꯅ ꯍꯥꯏꯕꯗꯤ ꯕꯦꯅꯤꯌꯥ ꯒ ꯅꯪ ꯀꯅꯥ ꯍꯪꯅꯒꯦ ꯍꯥꯏꯕ
ꯍꯟꯕ ꯍꯥꯏ ꯅꯠꯇ꯭ꯔꯣ ꯑꯩꯅꯍꯜꯂꯦ
ꯑꯣ ꯃꯤꯡ ꯑꯗꯨꯝ ꯀꯧꯅꯩ ꯋꯥꯅꯦꯕ꯫
ꯅꯗꯤ ꯆꯦꯆꯟ ꯀꯧꯋꯦ ꯃꯥꯅ꯫
ꯅꯉꯣꯟꯗ꯫ ꯑꯗꯨꯈꯪꯗꯦꯍꯦ꯫
ꯃꯥꯅ ꯆꯦꯆꯟ ꯀꯧꯕꯗꯤ ꯅꯨꯡꯁꯤꯖꯥꯠꯅꯤꯡꯉꯣ ꯈꯪꯕ꯭ꯔꯥ꯫ ꯀꯔꯤꯒꯤꯅꯣ ꯈꯪꯗꯦ ꯁꯨꯝ꯫ ꯃꯦꯁꯦꯁꯀꯨꯝꯕꯗ ꯅꯍꯥꯟ ꯃꯥꯏ ꯕꯥꯔꯗꯦ ꯑꯣꯏꯕꯅꯦꯕ ꯑꯗꯨꯗꯒꯥꯁꯦ꯫ ꯀꯥꯏꯅ ꯍꯥꯏ꯫ ꯍꯥꯎꯇ꯭ꯔꯒꯁꯨ ꯍꯧꯖꯤꯛ ꯆꯥꯔꯅꯤꯕ ꯆꯥꯛꯁꯦ꯫ ꯍꯥꯎꯇ꯭ꯔꯒꯁꯨ ꯆꯥꯔꯅꯦꯕ꯫
ꯈꯣꯏꯖꯨꯗꯨꯅꯤ ꯍꯥꯎꯗꯤ ꯍꯥꯎꯔꯣꯏꯍꯦ ꯈꯪꯉꯦ꯫
ꯅꯣꯏ ꯀꯩ ꯏꯟꯖꯥꯡ ꯊꯣꯡꯕꯅꯣ꯫
ꯏꯔꯣꯜꯂꯦ꯫
ꯏꯔꯣꯝꯕ ꯍꯥꯥꯎꯔꯣꯏꯗꯕ꯭ꯔ꯫
ꯍꯥꯎꯔꯣꯏ ꯉꯥꯔꯤꯅꯦꯅ ꯉꯔꯤꯅ ꯍꯥꯎꯇꯝꯅꯦ꯫ ꯏꯕꯥꯅꯤ ꯁꯤꯒ ꯑꯍꯨꯝꯂꯛ ꯁꯨꯗꯣꯏꯔꯥ꯫
ꯍꯣꯏ ꯁꯨꯗꯣꯏꯅꯦ ꯁꯤ ꯂꯣꯏꯔꯒ ꯑꯃꯨꯛ ꯆꯥꯛ ꯆꯥꯅꯈꯤꯁꯤ꯫ ꯑꯗꯨꯒ ꯑꯃꯨꯛ ꯍꯣꯔꯦꯟ ꯑꯩ ꯃꯦꯁꯦꯁ ꯊꯥꯔꯛꯎꯔꯥ ꯅꯪ ꯄꯨꯡ ꯀꯌꯥꯗ ꯇꯨꯝꯃꯤ ꯉꯟꯅ ꯇꯨꯝꯕ꯭ꯔꯥ꯫
ꯅꯪ ꯏꯌꯥꯔꯄꯤꯁ ꯍꯥꯞꯄ꯭ꯔꯣ꯫
ꯍꯥꯥ꯫
ꯏꯌꯥꯔꯄꯤꯁ ꯍꯥꯞꯄ꯭ꯔꯣ꯫
ꯍꯥꯞꯇꯤꯌꯦ ꯂꯩꯇꯤꯌꯦ ꯑꯩꯒꯤ꯫
ꯅꯨꯡꯉꯥꯏꯇꯦꯕꯣ ꯑꯗꯨꯅꯦ ꯏꯌ꯭ꯔꯄꯤꯁꯀ ꯂꯩꯇꯕꯅꯦ ꯕꯣꯏꯁꯤꯅ ꯍꯧꯔꯗꯤ ꯅꯨꯡꯉꯥꯏꯗꯧꯕ꯫
ꯃꯥꯗꯤ ꯇꯞꯅ ꯇꯞꯅ ꯉꯥꯡꯕꯅꯤꯅ ꯅꯥꯀꯣꯡꯗ ꯅꯞꯇ꯭ꯔꯗꯤ ꯌꯥꯗꯕꯅꯦꯕ꯫
ꯑꯗꯨꯅꯦ꯫
ꯅꯥꯜꯁ ꯏꯕꯥꯅꯤ ꯁꯥꯟꯅꯕꯗꯤ ꯀꯃꯥꯏꯅ ꯁꯥꯟꯅꯩ ꯈꯪꯕ꯭ꯔꯥ꯫ ꯋꯥꯏ ꯑꯗꯨꯝ ꯆꯥ ꯆꯥꯃꯤꯟꯅꯔꯦꯗꯅ꯫
ꯎꯝ꯫
ꯑꯉꯥꯡꯁꯤꯗ ꯃꯥꯒ ꯑꯗꯨꯝ ꯑꯗꯨꯝ ꯅꯥꯀꯥꯟꯗ ꯐꯣꯟꯁꯤꯗ ꯑꯗꯨꯝ ꯄꯥꯏꯕ꯫ ꯑꯗꯨꯅ ꯐꯠꯇ꯭ꯔꯥ꯫ ꯅꯥꯀꯣꯡꯖꯨ ꯋꯥꯏ ꯋꯥꯏꯆꯤꯟꯗꯕ꯫
ꯅꯛꯅꯔꯝꯅꯤꯅ꯫
ꯅꯍꯥꯟꯁꯨ ꯂꯥꯏꯕ꯭ꯔꯦꯔꯤ ꯆꯠꯄꯗ ꯏꯟꯗꯤꯔꯥꯒꯅꯦ ꯆꯥ ꯊꯛꯄ ꯆꯠꯄꯗ ꯑꯗꯨꯃꯥꯏꯅ ꯁꯥꯟꯅꯩ ꯍꯦꯛ ꯊꯣꯛꯂꯛꯄꯗꯒꯤꯅ ꯑꯍꯨꯝꯂꯛ ꯁꯥꯟꯅꯕ ꯅꯪꯉꯤ ꯑꯗꯨꯝ ꯆꯥꯅ ꯆꯥꯅ ꯏꯕꯥꯅꯤ ꯑꯗꯨ ꯉꯥꯡꯅꯕ꯫ ꯅꯥꯀꯥꯟꯗ ꯐꯣꯟꯁꯤ ꯊꯝꯃꯒ ꯑꯍꯨꯂꯛ ꯁꯥꯟꯅꯕ ꯅꯪꯉꯦ꯫ ꯃꯇꯝ ꯃꯥꯡꯍꯟꯗ꯭ꯔꯤꯕ ꯑꯩꯈꯣꯏ꯫ ꯍꯧꯖꯤꯛꯁꯨ ꯆꯥꯛ ꯆꯥꯕꯗ ꯃꯥ ꯁꯥꯟꯅꯖꯦ ꯍꯥꯏꯔꯛꯄ ꯌꯥꯏ ꯑꯦꯅꯥꯂꯤꯁꯅ꯫ ꯅꯪꯒꯤꯁꯨ ꯅꯅꯥꯎ ꯅꯨꯄꯤꯗꯣ ꯍꯥꯞꯇ꯭ꯔꯣ꯫
ꯍꯥꯄꯦ ꯏꯁꯧ ꯂꯥꯡꯁꯜꯂꯦꯕꯨ ꯌꯥꯗꯦꯕꯨ꯫ ꯎꯠꯄꯠꯇ ꯇꯧ ꯂꯩꯌꯦꯅ ꯍꯦꯛ ꯉꯥꯡꯉꯛꯑꯦ꯫
ꯎꯠꯄꯥꯠ ꯅꯠꯇꯦꯉꯣ꯫
ꯍꯨ ꯇꯟꯗꯅ ꯑꯩ ꯍꯥꯏꯖꯗ꯭ꯔꯕꯅꯦ꯫
ꯑꯩꯈꯣꯏ ꯅꯨꯡꯉꯥꯏ ꯏꯆꯥꯎ ꯆꯥꯎꯈꯩ꯫
ꯑꯗꯨ ꯃꯥꯥꯟꯅ ꯑꯩꯉꯣꯟꯗ ꯒ꯭ꯌꯥꯟ ꯇꯥꯕꯒ ꯁꯥꯖꯤꯜꯂꯛꯏꯕ
ꯃꯥꯅ ꯁꯏ ꯑꯩꯈꯣꯏ ꯄꯤ ꯑꯦꯁ ꯗꯤ ꯇꯧꯕ ꯃꯤ ꯃꯌꯥꯝꯗꯤ ꯇꯧꯅ ꯔꯤꯁꯦ ꯈꯪꯉꯕ
ꯎꯝ
ꯁꯨꯝ ꯕꯤꯠꯇꯨ ꯅꯨꯡꯉꯥꯏꯗꯅ
ꯎꯝ ꯑꯗꯒꯤ ꯍꯧꯖꯤꯛ ꯑꯩꯉꯣꯟꯗ ꯉꯥꯡꯉꯁꯤ ꯅꯅꯥꯎ ꯅꯨꯄꯥꯁꯤꯁꯨ
ꯁꯨꯝꯕ ꯇꯧꯋꯦꯅ
ꯍꯣꯏ ꯎꯠꯄꯠ
ꯑꯆꯥꯄꯣꯠ ꯂꯩꯕꯤꯒꯦ ꯍꯥꯏꯑꯣ
ꯍꯨꯝ ꯑꯩꯅ ꯐꯪꯕ ꯀꯥꯟꯗ ꯑꯐꯥꯎ ꯁꯥꯗꯣꯏꯅꯤ
ꯎꯝ ꯍꯣꯏ ꯅꯪꯁꯨ ꯁꯥꯎꯑꯣ ꯍꯌꯦꯡꯕꯨ ꯑꯗꯨꯝ ꯃꯤ ꯃꯌꯥꯝ ꯁꯥꯟꯅ ꯗꯦꯠ ꯁꯤꯁꯇꯤꯟꯗ ꯊꯗ ꯄꯩꯁꯥ ꯁꯥꯅꯤ ꯍꯥꯏꯕ ꯅꯦ ꯗꯦꯠ ꯁꯤꯛꯁꯇꯤꯟ ꯍꯌꯦꯡ ꯅꯠꯇ꯭ꯔꯥ
ꯑ ꯑꯗꯨꯏ ꯃꯅꯨꯡꯗ ꯂꯣꯏꯍꯧꯗ꯭ꯔꯗꯤ ꯌꯥꯗ꯭ꯔꯦ
ꯍꯧꯖꯤꯛ ꯌꯥꯔꯕꯅꯤ ꯑꯩꯁꯨ ꯇꯧꯅꯤꯡꯉꯥꯏꯑꯦ ꯅꯪ ꯀꯩꯗꯧꯔꯤꯅꯣ
ꯋꯥꯏ ꯇꯁꯤꯜꯂꯤ ꯉꯐꯣꯔ ꯍꯧꯒꯅꯤ ꯑꯗꯨꯒ ꯆꯥꯛ ꯊꯣꯡꯑꯅꯤ
ꯑꯩꯈꯣꯏ ꯌꯨꯝꯗ ꯂꯥꯎꯅꯔꯕꯣ
ꯂꯧꯅꯗ꯭ꯔꯤ
ꯅꯔꯕꯔ ꯂꯥꯎꯕ ꯃꯟꯕ
ꯏꯃꯥ ꯆꯧꯅꯦ
ꯑꯗꯨꯅꯦ ꯃꯥꯏ ꯃꯈꯣꯜ ꯈꯣꯟꯖꯦ ꯃꯥꯟꯗ ꯃꯥꯅ ꯑꯉꯥꯡꯗꯒ ꯕ ꯂꯥꯎꯔꯝꯗꯧꯕ ꯃꯥꯟꯕ
ꯅꯠꯇꯦ ꯀꯔꯤꯅꯣ ꯃꯩ ꯃꯨꯠꯈꯤꯕꯗ ꯀꯔꯤꯅꯣ ꯇꯧꯍꯧꯗ꯭ꯔꯦꯕ ꯀꯩꯅꯅꯣꯝꯃ ꯈꯪꯗꯦ
ꯑꯩꯈꯣꯏ ꯀꯔꯤ ꯏꯟꯖꯡ ꯊꯣꯡꯒꯦ
ꯈꯪꯗꯦꯌꯦ ꯀꯩ ꯊꯣꯡꯕꯅꯣ ꯄꯤꯔꯛꯇ꯭ꯔꯤꯕꯅꯤꯅ ꯅꯣꯡꯃꯥꯏꯖꯤꯡꯗꯁꯨ ꯅꯣꯏ ꯂꯥꯏꯕꯦꯔꯤꯁꯁꯨ ꯑꯗꯨꯝ ꯅꯨꯡꯇꯤꯒꯤ ꯆꯠꯄ꯭ꯔꯣ
ꯑꯗꯨ ꯄꯩꯈꯥ ꯃꯌꯥꯅꯦꯅ ꯆꯠꯄꯅꯦ ꯍꯥꯟꯅ ꯆꯠꯂꯒꯅ ꯇꯉꯥꯏ ꯐꯗꯅ ꯄꯥꯏꯌꯦꯕ ꯑꯗꯨꯒꯤ ꯆꯠꯄ ꯇꯉꯥꯏ ꯐꯗꯅ ꯄꯥꯏꯌꯦꯕ
ꯑꯣ
ꯑꯗꯨꯒꯤ ꯑꯩ ꯆꯠꯄ
ꯌꯦꯡꯒ‌ꯦ
ꯌꯥꯎꯇ‌ꯣꯔ‌ꯦ ꯌꯥꯎꯔꯛꯇ‌ꯣꯔꯦ
ꯐꯣꯟꯗꯤ
ꯑꯦꯅꯥꯂꯤꯁ ꯆꯥꯔꯥꯁꯤ
ꯍꯣꯟ ꯂꯥꯛꯄꯗꯤ ꯇꯥꯗꯦ ꯔꯣꯖꯔ ꯐꯣꯟ ꯇꯧꯔꯛꯄ ꯃꯥꯟꯕ ꯑꯩꯉꯣꯟꯗ ꯇꯧꯔꯛꯑꯦꯕ
ꯑꯩꯒꯤ ꯃꯧ ꯃꯆꯥꯗꯣ ꯑꯩꯅ ꯐꯥꯕꯅꯦ
ꯇꯥꯔꯣꯏ
ꯃꯥꯅꯥ ꯅꯣꯏꯗꯥꯛ ꯂꯩ ꯃꯩ ꯌꯥꯏꯔꯤꯌꯦ ꯃꯈꯣꯡꯗꯣ ꯃꯩ ꯂꯪ ꯐꯣꯠꯄꯗꯣ ꯂꯧꯊꯣꯛꯑꯦ ꯉꯁꯥꯏ ꯚ ꯆ ꯃꯩ ꯌꯥꯏꯌꯣꯏ ꯅꯨꯃꯤꯠ ꯈꯔ ꯃꯣꯂꯣꯝ ꯑꯝꯇ ꯌꯣꯏ
ꯡꯈꯔꯥ ꯐꯔꯕꯣ ꯑꯗꯨꯗꯤ
ꯀꯔꯤꯕ
ꯐꯔꯕꯣꯕ
ꯐꯠꯇ꯭ꯔꯤꯗ ꯑꯗꯨꯝ ꯅꯦꯠꯊꯕ ꯌꯥꯗ꯭ꯔꯤ ꯑꯗꯨꯒ
ꯥꯏꯗꯤꯁ ꯆꯠꯇ ꯄ꯭ꯔꯣ ꯑꯗꯨꯗ ꯔꯥꯏꯁ ꯂꯨꯖꯇꯕ꯭ꯔꯣ
ꯆꯠꯇꯦ ꯀꯔꯤꯝ ꯆꯠꯇ꯭ꯔꯦ ꯍꯧꯖꯤꯛꯇꯤ ꯐꯃꯨꯡꯗ ꯗꯣꯛꯇꯔ ꯆꯠꯄꯒꯨꯝꯕ ꯇꯉꯥꯏꯐꯗꯕ ꯁꯪꯒꯣꯝ ꯌꯧ ꯆꯠꯄꯒꯨꯝꯕ ꯑꯗꯨꯝꯕ ꯅꯠꯇꯅ ꯃꯥ ꯀꯔꯤꯝ ꯆꯠꯇ꯭ꯔꯦ ꯄꯥꯏꯂꯦꯠꯇꯨꯒ ꯎ ꯑꯩ ꯊꯝꯃꯒꯦ ꯌꯥꯔꯦ ꯑꯗꯣ ꯍꯣꯔꯦꯟ ꯁꯥꯟꯅꯔꯁꯦ
ꯄꯨꯡ ꯀꯌꯥ ꯇꯥꯔꯦ ꯌꯦꯡꯉꯣ
ꯇꯔꯥ ꯇꯥꯔꯦ ꯇꯔꯥ ꯆꯠꯂꯦ ꯇꯔꯥ
ꯀꯥꯖꯔꯤ
ꯍꯣꯏꯃꯤꯟꯅ ꯊꯥꯕꯗ
ꯍ‌ꯣꯏ ꯊꯝꯃꯣ
ꯎꯝ ꯎꯝ ꯎꯝ ꯊꯝ ꯊꯝ